ꯅ ꯌꯦꯡꯉꯣꯅꯦ ꯑ ꯑꯗꯨꯗ ꯆꯪꯍꯜꯂꯤꯕ ꯋꯥꯊꯤ ꯋꯥꯔꯦꯝꯄꯩꯁꯥ ꯃꯌꯥꯝꯗꯣ ꯌꯥꯝ ꯊꯤ ꯄꯥꯝꯃꯨꯏ ꯍꯥꯏꯕ
ꯑꯩꯗꯤꯅꯦ ꯄꯤꯛꯆꯔꯗ ꯌꯦꯡꯕꯒꯤ ꯗꯃꯛꯇ ꯂꯧꯔꯤꯗꯣ
ꯑꯗꯨ ꯅꯪ ꯅꯪꯁꯨ ꯑꯗꯨ ꯍꯧꯖꯤꯛ ꯍꯧꯖꯤꯛ ꯑꯣꯏꯔꯝ ꯇꯥꯔꯒꯗꯤ ꯂꯤꯁꯤꯡ ꯃꯔꯤꯗꯨꯗ ꯂꯨꯄꯥ ꯂꯤꯁꯤꯡ ꯑꯅꯤ ꯍꯥꯞꯆꯤꯜꯂꯒ ꯁꯅꯥ ꯀꯩꯅꯣ ꯆꯥꯡ ꯇꯔꯨꯛ ꯐꯪꯉꯦ ꯈꯨꯗꯣꯞ ꯃꯆꯥ ꯑꯃꯁ
ꯑꯗꯨꯗꯅꯦ ꯑꯁ ꯑꯗꯨ ꯍꯥꯟꯅꯒꯩꯗꯤ ꯂꯤꯁꯤꯡ ꯃꯔꯤꯒꯗꯤ ꯌꯥꯝꯗ꯭ꯔꯣꯕ ꯑꯩꯩꯅ ꯀꯂꯥꯁ ꯁꯤꯛꯁ ꯀꯥꯔꯤꯉꯩ ꯍꯥꯏꯁꯦ ꯁꯅꯥ ꯐꯪꯉꯦ ꯐꯪꯉꯦ ꯑꯗꯨ ꯀꯥꯟꯗ ꯍꯣꯡꯉꯦ ꯁ
ꯄꯪꯉꯦ ꯑꯩꯈ ꯍꯧꯖꯤꯛꯇꯗ ꯆꯥꯔꯔ ꯇꯥꯡ ꯆꯍꯤ ꯑꯃꯅꯤ ꯁꯤꯗꯅꯦꯀꯣ ꯇꯥꯡ ꯈꯠꯂꯛꯏꯁꯦ ꯁꯅꯥꯁꯦ
ꯑꯗꯨꯕꯨꯗꯤ ꯑꯩꯈꯣꯏ ꯄꯨꯒꯤ ꯃꯔꯟ ꯑꯩꯒꯤ ꯅꯠꯇꯦ
ꯑꯗꯨꯗꯣꯏꯇꯁꯨ ꯆꯞ ꯃꯥꯟꯅꯩ ꯄꯥꯃꯨꯡꯗ
ꯑꯁ ꯀꯥꯏꯔꯦ ꯑꯩꯈꯣꯏ ꯄꯨꯁꯦ ꯄꯩꯁꯥ ꯌꯥꯝ ꯃꯥꯡꯍꯟꯕꯅꯦ ꯃꯥꯒꯤ ꯃꯥꯒꯤꯅꯦ ꯏꯕꯦꯝꯃ ꯃꯥꯒꯤ ꯀꯩ ꯍꯥꯏꯇꯥꯔꯦ ꯆꯥ ꯂꯩꯈꯤꯕ ꯃꯌꯥꯝꯁꯤꯅꯅꯦ ꯃꯆꯥ ꯃꯌꯥꯝ ꯂꯩꯕꯅꯦ ꯑꯩꯈꯣꯏ ꯄꯨꯒꯤ ꯅꯨꯄꯤꯗꯣ ꯇꯔꯥꯃꯨꯛ ꯂꯣꯟꯕꯅꯦꯕ ꯑꯗꯨꯗꯨꯅ ꯑꯃꯅꯅꯦ ꯂꯤꯁꯤꯡ ꯌꯥꯡꯈꯩ ꯄꯨꯈꯤꯅꯤ ꯂꯥꯛ ꯑꯃ ꯄꯨꯈꯤꯅꯤ ꯃꯔꯨꯞꯁꯨ ꯇꯧꯋꯦꯕ ꯑꯩꯈꯣꯏ ꯄꯨꯁꯦ ꯄꯩꯁꯥ ꯄꯥꯏꯕ ꯄꯩꯁꯥ ꯄꯥꯏꯕ ꯑꯗꯩꯒꯤ ꯆꯟꯗ꯭ꯔꯒꯒꯥꯏ ꯑ ꯁꯦꯝꯕꯗꯨꯁꯨ ꯑꯣꯏꯌꯦꯕ ꯍꯥꯏꯗꯤ ꯀꯩꯀꯩ ꯑꯃꯨꯃꯨꯛ ꯃꯤ ꯑꯃꯃꯨꯛ ꯂꯥꯛꯄꯗꯅꯦ ꯂꯨꯄꯥ ꯂꯤꯁꯤꯡ ꯇꯔꯥꯃꯉꯥ ꯀꯨꯟꯗꯤ ꯑꯗꯨꯝ ꯑꯣꯁꯍꯤ ꯐꯪꯉꯦ ꯕꯣꯡ ꯑꯍꯨꯝ ꯃꯔꯤꯒ ꯂꯥꯛꯄ ꯌꯥꯎꯏ ꯑꯗꯨ ꯄꯩꯁꯥ ꯄꯥꯏ ꯀꯩꯅꯣꯝ ꯍꯥꯏꯕꯅꯦ ꯑꯗꯣ ꯑꯩꯈꯣꯏꯗꯗꯤ ꯄꯤꯔꯛꯇꯦꯕꯀꯣ ꯑꯗꯨꯒꯤꯅꯦ ꯁꯃꯥꯏꯅ ꯂꯥꯏꯔꯤꯛꯇ ꯂꯨꯄꯥ ꯂꯤꯁꯤꯡ ꯃꯔꯤ ꯀꯩꯁꯨ ꯃꯉꯣꯟꯗꯗꯤ ꯀꯩꯁꯨ ꯌꯥꯝ ꯄꯤꯊꯣꯛꯑꯦꯕ
ꯎꯝ
ꯑꯗꯣ ꯊꯋꯣꯏꯡꯀꯤ ꯄꯤꯌꯣ ꯍꯥꯏꯔꯗꯤ ꯂꯤꯛꯂꯛꯀꯅꯤ ꯑꯗꯣ ꯃꯥꯢ ꯂꯥꯏꯔꯤꯛ ꯑꯣꯏꯕꯒꯤ ꯑꯩꯈꯣꯏ ꯄꯨ ꯑꯣꯖ ꯑꯣꯏꯔꯝꯃꯦꯕ ꯄ꯭ꯔꯤ ꯀꯩꯅꯣ ꯒꯣꯕꯔꯃꯦꯟꯒꯤ ꯄ꯭ꯔꯤꯟꯁꯤ ꯑꯣ ꯑꯣꯏꯔꯝꯃꯦꯕ
ꯏꯃꯥ ꯎꯝ
ꯑꯗꯨꯒꯤꯅꯦ ꯃꯥ ꯅꯨꯄꯤ ꯃꯌꯥꯝ ꯂꯣꯜꯂꯤꯗꯣ ꯏꯕꯦꯝꯃ ꯄ꯭ꯔꯤꯟꯁꯤꯐꯜ ꯑꯣꯏꯔꯝꯃꯦꯕ ꯑꯗꯣ ꯃꯥꯗꯣ ꯑꯉꯥꯡ ꯈꯨꯐꯨꯗꯣ ꯊꯤꯕꯒꯤ ꯇꯥꯟꯊꯣꯔꯛꯏꯕ ꯑꯣꯖꯥ ꯃ ꯁꯁꯄꯦꯟ ꯆꯠꯂꯤꯕ
ꯑꯗꯣ ꯊꯥꯏꯅꯒꯤꯗꯤ ꯂꯥꯏꯔꯤꯛ ꯈꯤꯇꯪ ꯍꯩꯔꯕ ꯄꯩꯁꯥ ꯈꯤꯇꯪ ꯃꯃꯤ ꯎ ꯇꯥꯔꯒꯗꯤ ꯅꯨꯄꯤꯁꯦ ꯃꯌꯥꯝ ꯌꯥꯝ ꯂꯣꯟꯗ꯭ꯔꯣ
ꯂꯣꯜꯂꯦ ꯑꯗꯣ ꯑꯩꯈꯣꯏ ꯄꯨꯖꯦ ꯍꯧꯖꯤꯛꯐꯥꯎ ꯑꯗꯨꯃꯥꯏꯅ ꯄꯦꯟꯁꯤꯜꯒ ꯆꯥꯔ ꯂꯩꯔꯝꯃꯣ ꯑꯈꯣꯏꯗꯤ ꯅꯨꯡꯉꯥꯏꯔꯣꯏꯗ꯭ꯔ ꯑꯩꯈꯣꯏ ꯕꯥꯍꯣꯢꯒꯁꯦ ꯍꯥꯞꯄꯣꯏꯗ꯭ꯔ
ꯃꯥꯅꯦ ꯃꯥꯅꯦ ꯊꯥꯏꯅꯒꯤꯗꯤꯅꯦ ꯍꯧꯖꯤꯛꯀꯤꯗꯕꯨ ꯍꯧꯖꯤꯛ ꯍꯧꯖꯤꯛ ꯍꯧꯖꯤꯛꯇꯤꯅꯦ ꯀꯔꯞꯁꯟꯒꯤ ꯋꯥꯅꯦ ꯑꯗꯣ ꯊꯥꯏꯅꯒꯤꯗꯤꯅꯦ ꯃꯤ ꯂꯩꯇꯥꯥꯔꯗꯤ ꯃꯤ ꯑꯃꯒꯤ ꯃꯈꯥꯗ ꯃꯍꯨꯠ ꯑꯃꯨꯛ ꯁꯤꯖꯤꯟꯕ ꯑꯃꯅ ꯑꯃꯨꯃꯨꯛ ꯁꯤꯖꯟꯕ ꯂꯣꯏ ꯌꯥꯕꯅꯦ ꯊꯥꯏꯅꯗꯤ
ꯍꯧꯖꯤꯛꯇꯤ ꯑꯩꯈꯣꯏ ꯄꯨ ꯅꯔꯥ ꯂꯩꯔꯦꯗ ꯍꯥꯏꯗꯤ ꯂꯣꯟ ꯂꯤꯕꯨ ꯐꯖꯅ ꯊꯣꯛꯇ꯭ꯔꯦꯕ ꯍꯅꯨꯔꯝꯅꯤꯅ
ꯄ꯭ꯔꯤꯟꯁꯤꯄꯜꯒꯤ ꯆꯥꯟꯁ ꯐꯧ ꯐꯪꯕ ꯌꯥꯏꯌꯦ ꯅꯣꯏ ꯕꯕꯥꯗꯣ ꯅꯣꯏ ꯄꯨꯅ ꯑꯗꯨꯝ ꯇꯧꯔꯝ ꯇꯥꯔꯒꯗꯤ
ꯃꯥꯅꯦ ꯑꯗꯣ
ꯁꯥꯏꯌꯦ
ꯍꯧꯖꯤꯛꯁꯨ ꯑꯗꯨꯝ ꯂꯥꯏꯔꯤꯛ ꯍꯩꯕ ꯀꯣꯢꯄꯣ ꯍꯥꯏꯗꯤ ꯃꯅꯤꯄꯨꯔꯤꯁꯤ ꯊꯣꯛꯂꯛꯕ ꯀꯨꯏ ꯇ꯭ꯔꯤꯖꯅ ꯃꯥꯥꯏꯗ ꯃꯅꯤꯄꯨꯔꯖ ꯊꯣꯛꯑꯦꯕ ꯃꯅꯤ ꯄꯨꯔꯥ ꯇꯝꯃꯤꯕ ꯃꯥꯅ ꯂꯥꯏꯔꯤꯛ ꯌꯥꯝ ꯂꯩ ꯑꯈꯣꯏ ꯂꯥꯏꯔꯤꯛꯀ ꯂꯩꯕꯖꯦ ꯂꯥꯏꯔꯤꯛ ꯄꯥꯕ ꯌꯥꯝ ꯄꯥꯝꯃꯦ ꯃꯥꯗꯤ
ꯃꯤ ꯃꯁꯥꯒꯤ ꯃꯤ ꯃꯁꯥꯒꯤ ꯒꯤꯅꯦ ꯐꯥꯎꯟꯗꯦꯁꯟꯗꯒꯤ ꯍꯧꯅ ꯃꯈꯣꯡ ꯁꯦꯡꯉꯛ ꯑꯣꯏꯅ
ꯑꯗꯨ ꯃꯥꯏ ꯂꯥꯢꯔꯤꯛ ꯑꯇꯥꯡ ꯑꯇꯥꯡ ꯂꯥꯛ ꯑꯃ ꯄꯤꯕꯒ ꯂꯩꯌꯦ ꯂꯥꯏꯔꯤꯛ
ꯑꯁ ꯑꯗꯨꯅꯅꯤ ꯀꯩꯅꯣ ꯐꯪꯉꯤ ꯄꯩꯁꯥ ꯃꯌꯥꯝꯗꯣ ꯅꯪꯕꯣ
ꯄꯨꯗꯣ ꯈꯪꯕ꯭ꯔ ꯃꯤꯅꯅꯦ ꯃꯥꯒꯤ ꯂꯥꯏꯔꯤꯛꯇꯣ ꯌꯥꯝ ꯇꯥꯡꯅ ꯐꯪꯕꯅꯦꯕ ꯑꯗꯨꯅ ꯂꯨꯄꯥ ꯂꯥꯛ ꯑꯅꯤ ꯄꯤꯔꯒ ꯂꯩ ꯆꯠꯆꯔꯒꯦ ꯍꯥꯏꯕ ꯈꯣꯝꯕ꯭ꯔ ꯑꯈꯣꯏꯕꯨꯛ ꯄꯤꯗ꯭ꯔꯤꯕ
ꯌꯦꯡꯉꯣ ꯂꯨꯄꯥ ꯆꯝꯉꯥꯕꯧ ꯄꯤꯕ ꯂꯥꯏꯔꯤꯛ ꯑꯃ ꯂꯩꯅꯤꯡꯗꯕ ꯑꯩꯈꯣꯏꯅ ꯀꯔꯤ ꯑꯣꯏꯗꯨꯔꯤꯒꯦ
ꯃꯥꯅꯦ ꯑꯗꯣ ꯑꯩꯈꯣꯏꯗꯤ ꯈꯪꯗꯦ ꯃꯥꯒꯤ ꯃꯔꯜꯗꯤ ꯑꯝꯇ ꯆꯥꯈꯤꯗꯦ ꯈꯣꯢꯄꯨꯁꯦ ꯈꯔꯁꯨ ꯀꯩ ꯍꯥꯏꯇꯥꯔꯦ ꯃꯥꯅꯦ ꯃꯤꯅ ꯄꯩꯁꯥꯗꯤ ꯈꯔ ꯑꯪ ꯑꯗꯨꯃꯥꯏꯅ ꯃꯤꯁꯪ ꯃꯤꯈꯥꯢꯕꯨꯗꯤ ꯅꯥꯏꯗꯕ ꯈꯪꯕ꯭ꯔ ꯑꯗꯨ ꯑꯣꯏꯖꯨ ꯈꯪꯗꯦ ꯑꯈꯣꯏꯗꯤ ꯄꯩꯁꯥ ꯍꯪꯗꯦꯕ ꯀꯩꯅꯣꯗꯒꯤ ꯑꯩꯈꯣꯏ ꯄꯨꯗꯒꯤ ꯂꯧꯕꯤꯗꯦꯕ ꯑ ꯑꯇꯩꯁꯤꯅ ꯄꯥꯛꯂꯧꯗ ꯂꯧ ꯊꯣꯛꯗ ꯂꯩꯇꯕ ꯑꯩꯈꯣꯢ
ꯅꯣꯏ ꯕꯨꯕꯣꯛ ꯕꯣꯕꯣꯛꯇꯤ ꯂꯩꯇ꯭ꯔꯕꯣ
ꯕꯨꯕꯣꯛ ꯂꯩ
ꯍꯤꯡꯉꯤꯕ
ꯍꯤꯡꯉꯤꯌꯦ
ꯕꯨꯕꯣꯛ ꯀꯌꯥ ꯂꯩꯔꯤꯒꯦ
ꯕꯨꯕꯣꯛ ꯀꯌꯥ ꯂꯩꯔꯤꯒꯦꯒꯦ
ꯃꯌꯥꯝ ꯂꯣꯜꯂꯦ ꯍꯥꯏꯗꯨ ꯀꯌꯥ ꯂꯩꯔꯤꯒꯦ
ꯈꯪꯗꯦꯗ ꯑꯩ ꯑꯩꯇꯩ ꯑꯩꯈꯣꯢ ꯕꯣꯛ ꯈꯡꯇꯅꯦ ꯈꯪꯢꯁꯦ ꯕꯦꯝꯃ ꯈꯪꯗꯦ ꯎꯝ ꯍꯧꯖꯤꯛꯇꯤ ꯅꯥꯔꯦꯗꯅ ꯑꯩꯈꯣꯏ ꯑꯣꯏꯅ ꯀꯩꯅꯣ ꯇꯧ ꯂꯩꯔꯦ ꯑꯩꯈꯣꯏꯅ ꯑꯣꯏꯅ ꯍꯥꯏꯗꯤ ꯍꯤꯗꯥꯛ ꯑꯋꯥꯠ ꯑꯄꯥ ꯀꯩꯀ ꯑꯗꯒꯤ ꯑꯥꯏ ꯁꯤ ꯌꯨꯗꯒ ꯂꯩꯔꯤꯗꯣ ꯀꯩꯅꯣꯒꯤ ꯁꯤꯖꯒꯤ ꯑꯈꯣꯏꯅ ꯂꯣꯏ ꯇꯧꯋꯦ ꯍꯨꯖꯤꯛꯗꯤ ꯃꯥ ꯆꯒꯔꯦ ꯂꯣꯏ ꯀꯣꯠꯂ ꯈꯣꯠꯇ꯭ꯔꯥ ꯂꯣꯏꯈ꯭ꯔꯦ ꯄꯩꯁꯥ
ꯑꯗꯨ ꯃꯣꯏ ꯑꯝꯇ ꯂꯥꯛꯇꯕ꯭ꯔꯥꯕ
ꯂꯥꯛꯇꯦ ꯂꯨꯄꯥ ꯂꯥꯛ ꯇꯔꯥ ꯐꯥꯎꯔꯒ ꯑꯗꯨꯒꯤ ꯃꯔꯨꯞꯁꯦ ꯈꯪꯕ꯭ꯔꯥ ꯑꯗꯨꯒꯅꯦ ꯃꯆꯥꯅꯤꯉꯣꯜꯈꯩ ꯂꯣꯏ ꯂꯥꯛꯑꯦ ꯑꯗꯨꯗꯒꯤ ꯄꯤꯕꯥ ꯑꯩꯈꯣꯏ ꯕꯕꯥꯗꯤ ꯂꯧꯗꯦꯕ ꯑꯗꯨ ꯃꯣꯏ ꯀꯩ ꯇꯧꯔꯒ ꯌꯦꯅ ꯊꯣꯛꯏꯕ ꯂꯝꯕꯤꯗ ꯄꯨꯄꯨ ꯌꯧꯗ꯭ꯔꯤꯕꯅ
ꯀꯩꯅꯩꯅꯣ ꯃꯣꯏ ꯊꯝꯃꯣꯏꯗꯨꯕ ꯑꯗꯨꯕꯨ
ꯌꯥ ꯐꯠꯇꯔꯦ ꯏꯕꯦꯝꯃ ꯏꯁ ꯋꯥꯔꯤ ꯌꯥꯝ ꯂꯩ
ꯅꯠꯇꯦ ꯑꯩꯅ ꯍꯥꯏꯗꯤ ꯃꯄꯥꯗꯨꯕꯨ ꯃꯣꯏ ꯋꯥꯈꯜꯂ ꯄꯩꯁꯥ ꯑꯣꯏꯅ ꯈꯜꯕ ꯀꯩ ꯃꯔꯝꯒꯤꯅꯣ ꯍꯥꯏꯕ
ꯑꯗꯣ ꯍꯧꯖꯤꯛ ꯅꯥꯔꯀꯥꯟꯗ ꯀꯅꯥꯝꯇ ꯌꯦꯡꯁꯤꯟꯕꯤꯗ꯭ꯦꯔꯤꯕ ꯍꯥꯏ
ꯀꯔꯤ ꯀꯔꯤ ꯊꯝꯃꯣꯏꯅꯣꯃꯦꯗ ꯌꯥꯝ ꯉꯝꯃꯤ ꯀꯤꯖꯩꯃꯦ ꯑꯗꯨꯃꯥꯏꯅ ꯇꯧꯕꯁꯨꯦ
ꯀꯩꯅꯣ ꯇꯧꯕꯅꯦ ꯏꯕꯦꯝꯃ ꯏꯁ ꯄꯨꯔ
ꯑꯗꯣ ꯃꯥꯁꯨ ꯅꯣꯏ ꯄꯨꯨꯗꯨꯁꯨ ꯑꯐꯕꯗꯤ ꯅꯠꯇꯦ ꯅꯠꯇꯦ ꯍꯥꯏꯕꯗꯤ ꯃꯥꯅ ꯍꯟꯅ ꯌꯦꯡꯈꯤꯗꯕ ꯅꯣꯏꯅꯅꯤ ꯍꯧꯖꯤꯛ ꯁꯣꯜꯂꯛ ꯅꯥꯔꯦ ꯍꯥꯏꯔ ꯀꯥꯟꯗ ꯇꯧꯕꯤꯔꯤꯁꯦ
ꯍꯣꯏ ꯍꯧꯖꯤꯛꯇꯤ ꯍꯧꯖꯤꯛꯇꯤ ꯃꯥꯗꯣ ꯁꯣꯜꯂꯃꯤꯗꯅꯦ ꯃꯤꯁꯨ ꯄꯥꯛ ꯂꯥꯛꯇ꯭ꯔꯦꯕ ꯍꯥꯏꯗꯤ ꯂꯣꯂꯤꯗꯣ ꯐꯥꯏ ꯍꯅꯨꯔꯛꯄꯁꯤꯗꯤ ꯀꯩꯅꯣ ꯇꯧꯔꯤꯗꯅꯣ
ꯎꯝ ꯑꯗꯩ ꯅꯣ ꯑꯗꯩ ꯅꯣꯏ ꯀꯅꯥꯗꯅꯣ ꯊꯣꯛꯇꯣꯏꯁꯦ
ꯑꯩꯈꯣꯏ ꯍꯌꯦꯡꯅꯦ ꯌꯨꯝ ꯁꯥꯕ ꯂꯣꯏꯔꯒ ꯄꯨꯁꯜꯂ ꯂꯩꯔꯦ ꯈꯣꯏꯄꯨꯁꯨ ꯑꯗꯨꯝ ꯉꯥꯏꯌꯦꯕ ꯑꯩꯈꯣꯏꯕꯥꯔꯦ ꯔꯟꯖꯤꯠ ꯀꯧꯋꯦꯕ ꯔꯖꯤꯠꯀꯤ ꯃꯅꯥꯛ ꯂꯩꯒꯦ ꯔꯖꯤꯠꯀꯤ ꯃꯅꯥꯛ ꯂꯩ ꯂꯩꯖꯗꯤꯌꯦ
ꯑꯗꯨ ꯑꯩꯅ ꯍꯥꯏꯖꯩ ꯑꯩꯅ ꯍꯥꯏꯖꯩ ꯀꯅꯥꯗ ꯏꯟꯊꯣꯛꯇꯣꯔꯤꯒꯦꯕ
ꯈꯪ ꯑꯩꯈꯣꯏꯅ ꯂꯧꯁꯜꯂꯤꯅꯤ
ꯑꯗꯨꯅꯦ ꯅꯣꯏꯕꯨ ꯅꯠꯇꯦ ꯑꯩꯅ ꯍꯥꯏꯁ ꯋꯥꯔꯤꯅꯤ ꯅꯣꯏꯅꯁꯨ ꯑꯦ ꯃꯥ ꯃꯔꯝ ꯃꯊꯨꯝ ꯂꯩ ꯀꯜꯂꯤꯉꯩꯗꯅ ꯑꯩꯈꯣꯏꯗ ꯍꯟꯅꯤꯡꯉ ꯅꯛꯇꯦ ꯅꯥꯔꯛ ꯁꯣꯂꯛꯑꯀꯥꯟ ꯌꯦꯡꯃꯤꯅꯕ ꯂꯩꯔꯒ ꯑꯩꯈꯣꯏꯗ ꯅꯞꯁꯛꯀꯅꯣ ꯇꯧꯋꯤꯅ ꯅꯣꯏꯁꯨ ꯁꯥꯎꯔ ꯍꯟꯅ ꯌꯦꯡꯒꯦ ꯈꯜꯂꯣ ꯑꯗꯨꯗꯤ ꯌꯦꯡꯉꯣ ꯀꯅꯥ ꯌꯦꯡꯃꯤꯟꯅꯕ ꯀꯅꯥꯝ ꯂꯩꯇꯦꯕ ꯑꯗꯨꯗꯤ
ꯎ ꯑꯩꯈꯣꯏ ꯕꯥꯅ ꯐꯃꯟꯕꯅꯦ ꯑꯩꯈꯣꯏꯕꯥ ꯑꯩꯈꯣꯏꯕꯥꯅꯅꯦ ꯑ ꯀꯩꯗꯧꯋꯦ ꯑꯗꯨꯕꯨ ꯑꯩꯈꯣꯏ ꯃꯥꯅꯅꯦ ꯈꯪꯔꯦ ꯁꯤꯡꯖꯦ ꯁꯤꯡꯁꯦ ꯋꯥꯅ ꯑꯗꯨꯗꯤ ꯆꯜꯂꯦꯕꯀꯣ ꯆꯜꯂꯥꯒ ꯄꯩꯔꯒ ꯁꯤꯡꯁꯦ ꯃꯌꯥꯝ ꯏꯪꯊꯝꯊꯥꯗ ꯊꯥꯔꯕꯩꯗꯤꯗꯅ ꯑꯗꯨꯒꯤ ꯃꯌꯥꯝ ꯆꯜꯂꯒ ꯑꯩꯈꯣꯏ ꯃꯥꯡꯒꯣꯜꯁꯤꯗ ꯄꯩꯔ ꯊꯝꯃꯝꯕ ꯑꯩꯈꯣꯏ ꯅꯣꯡꯕ꯭ꯔꯪꯒꯤ ꯌꯨꯝ ꯖꯤꯗ ꯍꯧꯖꯤꯛꯇꯨꯕꯨꯗꯤ ꯑꯩꯈꯣꯏ ꯃꯣꯢꯔꯥꯡ ꯄꯨꯔꯦꯟꯗ ꯍꯣꯡꯉꯤꯅꯦ ꯑꯗꯣ ꯍꯥꯟꯅ ꯑꯗꯨꯒꯤꯗꯣ ꯄꯩꯔ ꯊꯝꯃꯝꯃꯤ ꯑꯩꯈꯣꯏꯅ ꯃꯣꯏꯔꯥꯡ ꯄꯨꯔꯦꯟꯗ ꯂꯩꯊꯣꯛꯑꯦꯕꯀꯣ ꯁꯤꯡꯗꯨꯗꯤ ꯄꯨꯕ ꯌꯥꯗꯕꯅꯤꯅ ꯐꯔꯦ ꯁꯤꯡꯗꯣ ꯑꯩꯈꯣꯏ ꯑꯕꯨꯡꯗꯣ ꯈꯪꯕ꯭ꯔꯥ ꯃꯥꯏ ꯃꯌꯥꯝꯕ
ꯎꯝ
ꯊꯣꯛ ꯂꯩꯔꯝꯃꯦ ꯈꯪꯕ꯭ꯔꯥ ꯃꯣꯏꯅ ꯑꯣꯏꯅ ꯂꯧꯔꯒ ꯌꯣꯟꯊꯣꯛ ꯂꯩꯔꯝꯃꯦ ꯖꯨ ꯑꯩꯈꯣꯏ ꯃꯥꯍꯣꯏ ꯋꯥꯅ ꯆꯜꯂꯤ ꯅꯠꯇ꯭ꯔꯥ
ꯑꯥ
ꯑꯗꯣ ꯄꯩꯁꯥ ꯈꯤꯇꯪꯒ ꯑꯣꯢꯔꯁꯨ ꯍꯟꯖꯤꯟꯕꯤꯔꯛꯑꯣꯅ ꯍꯥꯏꯕ ꯈꯤꯠꯇꯟꯒ ꯑꯣꯏꯁꯨ ꯑꯥ ꯑꯗꯨꯒ ꯑꯩꯈꯣꯏ ꯕꯥꯅꯅꯦ ꯍꯥꯏꯔꯨꯅꯨ ꯌꯥꯔꯦ ꯍꯥꯏꯔꯨꯅꯨ ꯁꯤꯡꯗꯨꯕꯨ ꯀꯩꯗꯧ ꯀꯩꯅꯣ ꯇꯧꯕ ꯈꯣꯠꯄꯅ ꯑꯩꯈꯣꯏꯕꯥꯅꯦ ꯑꯩꯈꯣꯢ ꯃꯥꯗ ꯉꯥꯡꯉꯦ
ꯀꯌꯥꯝ ꯀꯩꯅꯣꯒꯤꯅꯣ ꯄꯩꯁꯥꯗꯣ ꯑꯗꯨ ꯃꯤꯒꯤ ꯑꯋꯥꯃꯟꯗꯣ ꯈꯪꯉꯣ ꯍꯥꯢꯕ ꯋꯥꯅꯤꯗ
ꯈꯪꯉꯣ ꯍꯥꯢꯕ ꯋꯥꯅꯤꯗ ꯄꯩꯁꯥ ꯃꯌꯥꯝꯖꯨ ꯄꯥꯢꯔ ꯊꯝꯃꯣ
ꯈꯪꯖꯨ ꯈꯪꯕꯤꯔꯝꯃꯣꯢ ꯀꯩꯁꯨ
ꯃꯥꯅꯦ
ꯃꯤ ꯃꯤꯒꯤ ꯑꯗꯨꯅꯦ ꯃꯤꯒꯤ ꯄꯣꯠ ꯑꯃ ꯃꯃꯟ ꯂꯩꯇꯅ ꯁꯤ ꯁꯤꯖꯤꯟꯅꯕ ꯃꯤꯗꯨꯅ ꯄꯣꯠꯀꯤ ꯃꯃꯜ ꯈꯪꯉꯝꯒꯗ꯭ꯔꯣ
ꯃꯣꯏꯁꯦ ꯀꯨꯀꯤ ꯅꯨꯄꯤ ꯂꯧꯕꯅꯦꯕ ꯈꯪꯕ꯭ꯔꯥ ꯑꯗꯣ ꯃꯣꯢꯁꯦ ꯑꯥ ꯃꯣꯔꯦ ꯂꯩꯔꯝꯃꯦꯕ ꯃꯣꯔꯦ ꯗꯩ ꯆꯦꯜꯂꯛꯑꯒꯅꯦꯕ ꯂꯩꯔꯤꯁꯦ ꯍꯨꯖꯤꯛ
ꯑꯥ
ꯑꯗꯨꯒ ꯃꯣꯏꯅ ꯑꯩꯈꯣꯏꯒꯤ ꯂꯟ ꯀꯩꯀꯩ ꯀꯥꯏ ꯀꯥꯏꯗꯅ ꯆꯥꯕ ꯍꯧꯔꯛꯏꯁꯦ
ꯐꯠꯇꯦ ꯃꯣꯏꯁꯨ ꯑꯗꯨꯗꯤ ꯇꯁꯦꯡꯅ ꯍꯥꯏꯒꯦ ꯁꯨꯛꯐꯠꯇꯦ ꯑꯗꯨꯃꯣꯏꯗꯤ
ꯀꯩꯅꯣ ꯇꯧꯔꯤ ꯑꯈꯣꯏ ꯍꯨꯏꯗꯨꯁꯨ ꯑꯗꯨꯗꯩ ꯌꯣꯟꯊꯣꯛ ꯂꯩꯔꯝꯃꯦ ꯅꯨꯡꯉꯥꯏꯇꯦ ꯇꯜꯂꯦ ꯑꯩꯈꯣꯏ ꯃꯅꯥꯒ ꯑꯩꯉꯣꯟꯗ ꯍꯥꯏꯗꯣꯔꯛꯇꯔ꯭ꯤ ꯅꯦ ꯑꯗꯨꯒ
ꯑꯗꯣ ꯁꯥ ꯉꯥꯗ ꯇꯥꯏꯅꯕꯗꯨꯗꯤ ꯐꯠꯇꯦꯌꯦ ꯂꯥꯟꯖꯗꯕ ꯀꯦꯝꯁꯨ ꯈꯪꯖꯗꯕꯗꯨꯗꯕꯨ
ꯑꯗꯣ ꯃꯣꯏꯗꯣ ꯄꯩꯁꯥꯗꯣ ꯂꯩꯔꯛꯇ꯭ꯔꯕ
ꯊꯕꯛ ꯑꯝꯇ ꯁꯨꯕ ꯆꯠꯇꯕ꯭ꯔꯥꯕ
ꯊꯕꯛꯇꯨ ꯁꯨꯅꯤꯡꯗꯕ ꯑꯋꯥꯕ ꯊꯕꯛ ꯁꯨꯅꯤꯡꯗꯕ ꯅꯥꯟꯅꯅꯦ ꯀꯩꯅꯣ ꯁꯦꯠꯂꯒ ꯀꯣꯠꯁꯨꯠ ꯇꯥꯏ ꯇꯧꯔꯒ ꯁꯦꯠꯂꯒꯅꯦ ꯑꯗꯨꯃꯥꯏꯅ ꯑꯣꯏꯅ ꯒꯞꯇ ꯇꯧꯅꯤꯡꯕ
ꯄꯩꯁꯥ ꯉꯥꯏꯈꯣ ꯄꯩꯁꯥ ꯂꯩꯇꯅ ꯀꯣꯠꯁꯨꯠ ꯇꯥꯏ ꯇꯧꯔ ꯀꯥꯏꯗꯒꯤ ꯄꯩꯁꯥ ꯊꯣꯛꯂꯛ ꯇꯣꯏꯅꯣꯃꯦ
ꯑꯗꯨ ꯃꯥꯥꯏ ꯅ ꯅꯥꯟꯅ ꯅꯥꯟꯅ ꯒꯞ ꯇꯧꯔ
ꯀꯩꯅꯣ ꯃꯃꯥꯅ ꯈꯜꯂꯤ ꯋꯥꯈꯜꯗꯨꯕꯣ ꯍꯣꯏꯗꯔꯥ ꯑꯗꯨꯗꯤ
ꯑꯩꯈꯣꯏ ꯕꯥꯗꯤꯅꯦ ꯈꯪꯕ꯭ꯔꯥ ꯑꯋꯥꯕ ꯑꯩꯈꯣꯏ ꯕꯥꯗꯤ ꯍꯥꯟꯅꯅꯦ ꯄꯩꯁꯥ ꯁꯨꯡꯊꯣꯛ ꯊꯣꯛꯑꯝꯕ ꯅꯠꯇꯦ ꯒꯥꯔꯤ ꯊꯧꯔꯒꯅꯦ ꯒꯥꯔꯤ ꯊꯧꯕꯗꯒꯤ ꯍꯦꯜ ꯍꯦꯟꯗꯃꯦꯟ ꯑꯣꯏꯔꯛꯄꯗꯒꯤ ꯃꯊꯪ ꯃꯊꯪ ꯒꯥꯔꯤ ꯊꯧꯕ ꯆꯠꯂꯦ ꯑꯗꯨꯗꯒꯤ ꯑꯗꯒꯤ ꯀꯩꯅꯣ ꯇꯧꯔꯦ ꯃꯁꯥꯒꯤ ꯒꯥꯔꯤ ꯂꯩꯖꯔꯦ ꯑꯗꯩ ꯒꯥꯔꯤ ꯂꯩꯖꯔꯒ ꯃꯊꯪ ꯃꯊꯪ ꯇꯧꯔꯛꯄꯗꯒꯤ ꯃꯊꯪ ꯃꯊꯪ ꯑꯗꯨꯃꯥꯏꯅ ꯀꯩꯅꯣꯒ ꯍꯥꯡꯕ ꯉꯝꯃꯤꯖꯦ ꯏꯁꯇꯣꯟ ꯀꯦꯆꯔ ꯇꯧꯋꯦꯕ ꯑꯩꯈꯣꯏ ꯕꯥꯅ
ꯎꯝ
ꯑꯗꯨꯒ ꯇꯧꯕ ꯉꯝꯒ꯭ꯔꯤꯖꯦ ꯑꯗꯨꯗꯩꯅꯦꯕ ꯃꯊꯪ ꯃꯊꯪ ꯂꯩꯔꯛꯏꯖꯦ ꯑꯗꯨꯖꯨꯅꯦ ꯂꯧꯒ ꯀꯥꯏꯊꯣꯛꯎꯔ ꯁꯅꯥꯗꯩ ꯀꯩ ꯂꯣꯏ ꯀꯥꯏꯊꯣꯛꯏꯅ ꯑꯗꯨ ꯄꯥꯈꯠꯅꯕ ꯑꯗꯒꯤ ꯎꯝ ꯄꯣꯞꯄ꯭ꯂꯦꯟ ꯖ꯭ꯦꯁꯄꯤ ꯀꯩꯀꯥ ꯂꯩꯅꯕ ꯍꯣꯠꯅꯔꯛꯄ ꯑ
ꯎꯝ
ꯑꯗꯨꯃꯥꯏꯅ ꯇꯧꯔꯛꯏꯅꯦꯕ ꯌꯥꯝ ꯃꯣꯠꯄꯗꯒꯤ ꯌꯥꯝ ꯃꯣꯠꯄꯗꯒꯤ ꯍꯧꯔꯒ ꯑꯗꯨ ꯃꯣꯏꯗꯤ ꯇꯧꯅꯤꯡꯗꯃꯤꯅ
ꯁꯨꯖꯨꯁꯨꯅꯤꯡꯗꯦ ꯇꯥꯟꯖꯨ ꯇꯥꯟꯅꯤꯡꯗꯦ ꯃꯤ ꯃꯤ ꯃꯔꯝꯗꯤ ꯄꯥꯝꯃꯦ ꯑꯗꯨꯒ ꯑꯐꯕ
ꯄꯩꯁꯥ ꯄꯥꯏꯅꯤꯡꯉꯗꯤ ꯈꯔꯖꯨ ꯍꯥꯟꯅ ꯈꯔ ꯋꯥ ꯇꯥꯕꯗꯤ ꯅꯠꯇ꯭ꯔꯥ ꯃꯣꯏꯗꯤ ꯃꯤ ꯃꯥꯔꯟ ꯗꯣ ꯀꯥꯏꯔ ꯀꯥꯏꯔ ꯆꯥꯊꯣꯛ ꯑꯦ ꯑꯩ ꯈꯠꯅꯔꯝꯕꯅꯤ ꯑꯩꯒ
ꯌꯥꯗꯦ ꯃꯣꯏ ꯌꯥꯝ ꯊꯤꯅ ꯁꯣꯏꯌꯦ ꯑꯗꯨꯗꯤ ꯃꯣꯏ ꯂꯥꯜꯂꯦ ꯃꯣꯏ ꯑꯐꯕ ꯑꯣꯏꯔꯣꯏꯌꯦ ꯃꯣꯏ ꯑꯗꯨꯃꯥꯏꯅ ꯇꯧꯔ ꯀꯌꯥꯝ ꯅꯨꯡꯉꯥꯏ ꯃꯤꯒꯤ ꯃꯔꯟ ꯃꯊꯨꯝ ꯆꯥꯊꯣꯛ
ꯀꯣꯜꯁꯦ ꯀꯛ ꯀꯦꯔꯣꯡ ꯇꯧꯔꯛ ꯑꯣꯅꯪ ꯃꯨꯛ
ꯍꯣꯏ ꯍꯣꯏ